ꯎꯝ
ꯇꯥꯕ꯭ꯔꯣ
ꯇꯥꯔꯦ
ꯀꯥꯟ ꯀꯥꯟꯅ ꯉꯥꯡꯉꯨꯀꯣ
ꯑꯥ
ꯀꯩꯗꯧꯔꯤꯅꯣ
ꯑꯁ ꯀꯩꯗꯧꯔꯨꯅꯤ ꯍꯧꯖꯤꯛ ꯈꯛꯇ ꯊꯕꯛ ꯂꯣꯏꯕꯗ ꯉꯥꯏꯔꯤ ꯀꯊꯥ ꯂꯩꯔꯦ
ꯅꯣꯡꯃꯥꯏꯖꯤꯡꯗꯕꯁꯨ ꯊꯕꯛ ꯁꯨꯕ꯭ꯔꯣ ꯍꯥꯏꯁꯦ
ꯑꯩ ꯊꯕꯛ ꯍꯥꯏꯕꯨ ꯆꯥꯛ ꯏꯟꯁꯥꯡ ꯊꯣꯡꯉꯤꯅꯤꯅꯦ
ꯑꯦꯁ ꯊꯕꯛ ꯌꯥꯝ ꯐꯩꯀꯣ ꯃꯤ ꯂꯩꯇ꯭ꯔꯕ꯭ꯔꯣ
ꯂꯥꯏꯕꯗꯤ ꯂꯥꯏ ꯑꯩꯈꯣꯏ ꯄꯥꯏ ꯌꯥꯁꯪ ꯀꯥꯈꯤꯌꯦ ꯑꯩꯈꯣꯏ ꯏꯃꯥ ꯃꯁꯥꯡ ꯉꯝꯗꯦ ꯍꯥꯏꯅ
ꯑꯣ ꯀꯩ ꯃꯊꯦꯜ ꯇꯧꯕꯤꯈ꯭ꯔꯒꯦ ꯅꯪꯕꯨ
ꯑꯁ ꯏꯔꯣꯝꯕ ꯇꯧꯔꯛꯈꯤꯕꯅꯦ
ꯋꯥ ꯅꯨꯄꯥꯁꯤꯡꯁꯨ
ꯑꯩ ꯏꯟꯁꯥꯡ ꯆꯥꯅꯤꯡꯉ ꯊꯤꯔꯦ ꯑꯗꯨꯒ ꯂꯩꯇꯦ ꯑꯗꯨꯒꯤ ꯑꯁ ꯏꯔꯣꯝꯕ ꯑꯣꯏꯅ ꯇꯧꯔꯦ ꯍꯥꯏꯅ ꯇꯧꯔꯕ꯭ꯔꯥ
ꯀꯔꯤ ꯏꯔꯣꯟꯕ ꯇꯧꯔꯦꯗꯣ
ꯑ ꯀꯩ ꯍꯥꯏꯁꯦꯔ ꯂꯐꯨꯒꯤꯗ
ꯑ ꯑꯗꯨ ꯍꯥꯎꯋꯦ ꯑꯩꯗꯤ
ꯑ ꯁꯥꯎꯋꯦ ꯁꯥꯎꯔꯤ ꯄꯖ ꯆꯥꯈꯥ ꯂꯅ
ꯑꯁ ꯑꯩ ꯇꯤꯟ ꯌꯣꯜꯂꯤꯍꯦ
ꯉꯟꯅ ꯆꯥꯊꯣꯛꯑꯒꯦ ꯀꯅꯥꯗꯩ ꯑꯥ
ꯏꯔꯣꯟꯕ ꯆꯥꯗꯕ ꯀꯨꯏꯔꯦ ꯇꯤꯟ ꯌꯣꯠꯂꯦꯕ
ꯁꯥꯔꯗꯁꯤꯌꯥꯃꯗꯅꯥ
ꯂꯩꯇꯦ
ꯏꯁ ꯂꯩ
ꯏꯔꯣ ꯑꯩ ꯑꯩꯗꯤꯀꯣ ꯂꯩꯔꯗꯤ ꯑꯩꯁꯨ ꯌꯦꯟꯖꯥꯡ ꯊꯣꯡꯗꯕꯤꯗ ꯗ ꯏꯔꯣꯟꯕꯅꯦ ꯑꯗꯨꯒ ꯒ ꯌꯦꯔꯨꯝ ꯀꯉꯥꯎꯅꯦ ꯑꯗꯨꯝ ꯑꯁꯤꯅꯤꯁꯤ ꯇꯧꯔꯒ ꯑꯗꯨꯝ ꯆꯥꯏ
ꯑꯦ ꯌꯦꯔꯨꯝ ꯆꯥꯃꯟꯒꯅꯨꯀꯣ
ꯀꯔꯤꯗꯕ꯭ꯔꯣ
ꯊꯕꯛ ꯈꯨꯗꯤꯡꯒꯤ ꯃꯥꯏ ꯄꯥꯛꯇꯦ ꯍꯥꯏꯕꯅꯤ
ꯅꯪ ꯁꯤ ꯁꯨꯕꯀꯣ ꯑꯗꯣ ꯉꯔꯥꯡ ꯉꯔꯥꯡ ꯅꯍꯥꯟꯗꯣ
ꯎꯝ
ꯏꯃꯥꯟꯅꯕꯤ ꯏꯕꯥꯅꯤ ꯕꯖꯥꯔ ꯊꯣꯛꯂꯨꯕꯅꯦꯕ
ꯑꯥ
ꯂꯩꯌꯦ ꯇꯧꯔꯒꯅꯦ ꯐꯪꯗꯕ ꯕꯖꯥꯔꯗ ꯌꯦꯔꯨꯝꯗꯣ ꯐꯪꯗ꯭ꯔꯦ ꯑꯗꯨꯒꯤ ꯑꯩꯈꯣꯏ ꯑꯅꯛꯄꯗꯨ ꯗꯨꯀꯥꯟ ꯈꯔ ꯂꯩꯌꯦꯕꯀꯣ ꯑꯗꯨꯗꯁꯨ ꯍꯪꯉꯦ ꯑꯗꯨꯗꯁꯨ ꯐꯪꯗꯕ
ꯌꯦꯔꯨꯝꯁꯦ ꯐꯪꯗꯦ ꯇꯥꯡꯁꯨ ꯇꯥꯡꯉꯤ ꯍꯥꯏꯅꯦ
ꯍꯣꯏ ꯇꯥꯛꯦ ꯅꯍꯥꯟ ꯏꯕꯥꯅꯤꯅ ꯅꯍꯥꯟ ꯂꯩꯈꯤꯕꯗꯣ ꯆꯅꯤꯒ ꯑ ꯀꯨꯟꯊ꯭ꯔꯥ ꯍꯦꯟꯈ꯭ꯔꯕꯅꯤꯕ ꯅꯍꯥꯟꯅ
ꯆꯍꯨꯝ ꯌꯧꯔꯦ
ꯌꯧꯔꯕꯣ ꯑꯍꯣꯏ ꯆꯥꯛꯍꯨꯝ ꯌꯧꯒꯦ ꯌꯧꯒꯦ ꯇꯧꯔ ꯂꯩꯈ꯭ꯔꯕꯅꯦ ꯍꯧꯖꯤꯛꯇꯤ ꯌꯧꯔꯝꯃꯅꯤ
ꯑꯩꯁꯨ ꯉꯔꯥꯡ ꯉꯔꯥꯡꯅꯍ ꯉꯥꯏꯍꯥꯟꯅꯤ ꯁꯣ ꯃꯈꯥꯗ ꯀꯨꯝꯔꯨꯕ ꯆꯥꯛ ꯂꯥꯝꯃꯦ ꯍꯥꯏꯅ ꯀꯩꯅꯣꯗ ꯆꯪꯕ ꯑꯗꯨꯒ ꯀꯌꯥ ꯀꯌꯥꯔꯣ ꯍꯥꯏꯔꯒ ꯑꯁ ꯌꯥꯡꯈꯩꯒꯤ ꯃꯔꯤ ꯇꯧꯔꯕꯅꯤ ꯍꯥꯏ ꯀꯌꯥ ꯌꯧꯔꯕꯣ ꯍꯥꯏꯔꯒ ꯑꯍꯨꯝ ꯌꯧꯔꯦ ꯍꯥꯡꯉꯦ
ꯏꯁ ꯑꯗꯨꯗꯤ ꯑꯁ ꯑꯃꯗ ꯂꯨꯄꯥ ꯇꯔꯥ ꯍꯦꯟꯅ
ꯇꯔꯥ ꯍꯦꯂꯦ ꯍꯥꯏ
ꯑ
ꯑꯗꯨꯗꯤ ꯑꯩꯏ ꯑꯩꯅ ꯍꯥꯏꯕ ꯑꯁ ꯑꯗꯨ ꯇꯥꯡꯉꯥꯗꯤ ꯃꯤ ꯀꯅꯥꯁꯨ ꯂꯩꯗꯧ ꯃꯥꯟꯗꯦ ꯗꯦ ꯍꯥꯏꯔꯒ ꯍꯣꯏ ꯂꯩꯔꯔꯣꯏ ꯇꯥꯡꯉꯦ ꯍꯗꯥꯏꯗꯒꯤ
ꯑꯗꯨꯅꯦ ꯀꯩꯅꯣ ꯈꯛꯇ ꯌꯥꯝ ꯏꯅꯥꯛ ꯈꯨꯟꯕꯁꯤꯡꯗ
ꯎꯝ
ꯍꯥꯏꯔꯛꯑꯣ
ꯀꯩꯗꯧꯅꯤ ꯌꯦꯔꯨꯝ ꯆꯥꯔꯒ ꯌꯦꯔꯨꯝ ꯆꯍꯨꯝ ꯄꯤꯕ ꯁꯔꯨꯛꯇꯨꯗꯤ
ꯑꯁ ꯁꯥ ꯉꯥꯗꯤ ꯅꯣꯡꯃ ꯈꯛꯇꯗꯨꯗ ꯂꯣꯏꯁꯤꯟꯈ꯭ꯔꯅꯤꯗꯅ ꯌꯦꯔꯨꯝꯗꯤ ꯑꯗꯨꯝ ꯀꯥꯡꯁꯣꯏ ꯆꯥ ꯀꯥꯡꯁꯣꯏ ꯊꯣꯡꯉꯒ ꯌꯦꯔꯨꯝ ꯉꯧꯕ ꯆꯝꯐꯨꯠ ꯆꯥꯔꯒ ꯌꯦꯔꯨꯝ ꯉꯧꯕ ꯑꯗꯨꯗꯤ ꯈꯔ ꯆꯪꯉꯦꯕ ꯆꯥꯛꯇꯣ
ꯑꯥ
ꯆꯥꯛ ꯆꯪꯗ꯭ꯔꯦꯕ ꯑꯗꯨꯒꯤ ꯑꯁ
ꯀꯩꯅꯣ ꯇꯧꯕꯅꯦ ꯌꯦꯔꯨꯝꯗꯣ ꯍꯥꯟꯅ ꯐꯨꯜꯂꯒ ꯑꯗ ꯀꯣꯛ ꯑꯃ ꯐꯨꯠꯂꯒ ꯊꯥꯎ ꯉꯥꯎꯔꯒ ꯍꯦꯟꯖꯥꯡ ꯑꯣꯏꯅ ꯊꯣꯡꯕꯅꯤ ꯑꯗꯨꯁꯨ ꯍꯥꯎꯗꯣꯏꯅꯤ ꯃꯍꯤ ꯈꯤꯇꯪ ꯌꯥꯎꯔꯒꯀꯣ ꯃꯍꯤ ꯌꯥꯝꯗꯕꯤꯗ ꯈꯥꯃꯦꯟꯒ ꯇꯥꯏꯔꯒ ꯆꯥꯔꯗꯅ ꯑꯁ ꯁꯥꯎꯔꯕꯅꯤꯗ ꯌꯦꯔꯨꯝ ꯍꯥꯟꯅ ꯐꯨꯊꯣꯛꯑꯒ
ꯑꯗꯨ ꯑꯗꯨꯃꯥꯏꯅ ꯇꯧꯕꯗꯣ ꯍꯥꯎꯕ꯭ꯔꯣꯕ
ꯍꯥꯎꯕꯅꯦ ꯍꯥꯎꯕꯅꯦ ꯊꯥꯗꯣ ꯇꯥꯎꯔꯒ ꯍꯥꯟꯅ ꯇꯥꯊꯣꯛꯑꯗꯅ
ꯑꯣ ꯑꯩꯗꯤ ꯈꯪꯗꯕꯅꯤꯅꯦ ꯃꯊꯪꯗꯗꯤ ꯁꯨꯃꯥꯏꯅ ꯇꯧꯕ
ꯎꯝ ꯈꯥꯃꯦꯟ ꯂꯩꯔꯣ
ꯎꯝ
ꯈꯥꯃꯦꯟ ꯂꯩꯔꯒ ꯌꯦꯔꯨꯝ ꯍꯥꯞꯄꯣ ꯌꯦꯔꯨꯝꯗꯣ ꯀꯛꯊꯛ ꯀꯦꯔꯣ ꯅꯠꯇ꯭ꯔꯒ ꯄꯨꯂꯞ ꯊꯝꯒꯦ ꯍꯥꯏꯕꯗꯨꯅ ꯌꯥꯝ ꯄꯥꯝꯕ ꯇꯧꯔ ꯀꯛꯊꯠꯄꯅꯗꯤ ꯍꯥꯎꯕꯅꯤꯗ ꯍꯥꯟꯅ ꯌꯦꯔꯨꯝ ꯇꯥꯛꯊꯣꯛꯄ ꯃꯍꯤ ꯌꯥꯝꯗꯕꯤꯗꯀꯣ ꯂꯣꯏꯁꯤꯜꯂꯝꯗꯥꯏꯗ ꯆꯅꯝꯒ ꯐꯗꯤꯒꯣꯝ ꯈꯔ ꯆꯥꯏꯁꯤꯜꯂꯣ ꯑꯁ ꯍꯥꯏꯔꯅꯨꯗ
ꯅꯪꯁꯨ ꯊꯣꯡ ꯊꯥꯛꯄꯗꯤ ꯍꯩꯗꯤ ꯍꯩꯔꯝꯅꯤꯀꯣ
ꯑ ꯑꯩꯈꯣꯏꯗꯤ ꯑꯗꯨꯝ ꯊꯣꯡꯂꯕꯅꯤꯅ ꯍꯥꯎꯗꯕ ꯃꯑꯣꯡꯗꯣ ꯂꯣꯏ ꯈꯪꯉꯤꯕ
ꯍꯣꯏ ꯑꯗꯨꯒ ꯅꯪ ꯀꯔꯤ ꯀꯔꯤꯅꯣꯁꯨ ꯌꯥꯝ ꯁꯦꯝꯕ ꯍꯩꯔꯝꯒꯗꯕ ꯃꯥꯜꯂꯦ ꯆꯧꯒꯨꯝꯕꯁꯨ ꯀꯣ
ꯑꯁ ꯁꯦꯝ ꯍꯥꯏꯩꯗ꯭ꯔꯗꯤ ꯀꯩꯅꯣ ꯅꯨꯄꯥꯅꯤ ꯂꯣꯏ ꯍꯥꯏꯒꯗꯕꯅꯤ
ꯍꯣꯏꯅꯦ ꯑꯁ
ꯄꯨꯂꯞ ꯄꯨꯥ ꯀꯩꯅꯣ ꯐ ꯀꯩꯗ꯭ꯔꯥ ꯌꯥꯝ ꯍꯩꯇ꯭ꯔꯁꯨ ꯀꯕꯤꯛ ꯈꯔ ꯈꯔ ꯍꯩꯗꯤ ꯌꯥꯔꯕꯅꯤ
ꯍꯣꯏ ꯀꯩꯅꯣ ꯇꯧꯔꯣ ꯅ ꯑꯩꯈꯣꯏ ꯈꯨꯟꯗꯥ ꯀꯩꯅꯣ ꯇꯧꯔꯣ ꯍꯣꯇꯦꯜ ꯍꯥꯥꯡꯂꯣ
ꯏ ꯍꯕꯗ ꯂꯥꯏꯔꯤ ꯂꯣꯏ ꯁꯣꯠ ꯅꯪ ꯁꯤ ꯇꯥꯔꯦꯅꯦ
ꯁꯣꯜꯂꯁꯨ ꯀꯩꯁꯨ ꯀꯥꯏꯗꯦ ꯄꯩꯁꯥ ꯃꯥꯡꯉꯒ
ꯁꯣꯜꯂꯁꯨ ꯑꯩꯅ ꯄꯨꯊꯣꯛꯗꯕ ꯂꯩꯒꯗꯕꯗ ꯄꯩꯁꯥ ꯂꯩꯇ꯭ꯔꯗꯤ ꯀꯃꯥꯏꯅ ꯇꯧ
ꯂꯩꯔꯝꯗꯥꯏꯗ ꯑꯃꯨꯛ ꯐꯨꯒꯠꯂꯛꯑꯣ
ꯐꯨꯒꯠꯂꯕ ꯃꯇꯝꯗꯗꯤ ꯃꯇꯝ ꯈꯨꯗꯛ ꯅꯤꯗꯤ ꯑꯩꯈꯣꯏ ꯈꯨꯟꯗꯤ ꯈꯪꯅꯕ ꯅꯠꯇꯦ ꯅꯠꯇ꯭ꯔꯣ ꯁꯥ ꯅꯨꯡꯁꯥꯒꯤ ꯄꯩꯁꯥꯗꯤ ꯂꯩꯇꯕ ꯁꯨ ꯂꯩꯔꯒ ꯄꯤꯅꯤꯡꯗꯕ ꯍꯥꯏ ꯇꯔꯦ
ꯍꯣꯏꯅꯦ ꯑꯗꯨꯁꯨ ꯆꯨꯝꯃꯤꯅꯦ ꯑꯗꯣ ꯑꯩꯈꯣꯏ ꯈꯨꯟꯗꯣ ꯗꯨꯀꯥꯟꯗꯤ ꯌꯥꯝ ꯂꯩꯔꯦꯕꯨ ꯍꯣꯇꯦꯜꯗꯤ ꯑꯝꯇ ꯂꯩꯇꯦꯗꯅ
ꯀꯩꯗꯧꯔꯅꯤ ꯍꯣꯇꯦꯜ ꯇꯧꯔꯒ ꯃꯤꯁꯨ ꯂꯩꯇꯗꯕꯨ ꯈꯨꯟꯗ
ꯑꯁ ꯑꯗꯨꯝ ꯍꯠꯇꯒꯤ ꯄꯣꯠ ꯆꯥꯅꯤꯡꯉꯁꯨ ꯐꯪꯗꯕꯤꯅꯤꯅ ꯑꯥ ꯇꯥꯅ ꯆꯠꯄꯁꯨ ꯇꯜꯂꯦꯕ ꯑꯃꯒꯨꯝꯕ ꯈꯛꯇ ꯑꯣꯏꯔꯁꯨ ꯐꯝꯃꯗꯤ ꯍꯒ꯭ꯔꯥꯕꯅꯤꯗ
ꯍꯧꯖꯤꯛ ꯍꯧꯖꯤꯛ ꯂ ꯃꯇꯝꯅꯤꯅꯀꯣ ꯇꯟꯒꯨꯝꯕ ꯁꯦꯝꯕꯗꯤ ꯂꯩꯗꯤ ꯂꯩꯒꯅꯤꯔ
ꯍꯣꯏ ꯂꯩꯒꯅꯤꯗ ꯑꯁ ꯕꯣꯔꯥꯒꯨꯝꯕꯁꯨ ꯂꯩꯒꯅꯤꯗ ꯑꯉꯥꯡꯁꯤꯡꯗꯣ ꯑꯆꯥꯄꯣꯠ
ꯣꯔꯥꯥꯛ ꯁꯕꯤꯗ
ꯃꯤꯃꯤꯁꯤꯡ ꯌꯨꯒꯥꯥꯁꯦ ꯌꯥꯝ ꯁꯤꯠꯀꯅꯤꯗ
ꯎꯝ
ꯀꯔꯤ ꯇꯧꯕ꯭ꯔꯣ ꯑꯩꯈꯣꯏ ꯆꯨꯗꯦ ꯅꯣꯏꯗ ꯆꯨꯕ꯭ꯔꯣ
ꯑꯁꯣ ꯁꯤ ꯆꯨꯨꯔꯑꯅꯦ
ꯑꯣ ꯈꯣꯟ ꯈꯤꯇꯪ ꯈꯤꯇꯪ ꯇꯥꯕꯒꯨꯝ ꯇꯧꯕ ꯑꯩꯁꯨ ꯑꯩꯈꯣꯏꯗꯁꯨ ꯃꯝꯗꯤ ꯃꯝꯂꯛꯑꯦ
ꯎ ꯂꯨ ꯆꯨꯗꯅ ꯀꯟꯅ ꯉꯥꯏꯔꯤꯅꯣ ꯁꯤ
ꯅꯣꯡꯒꯤ ꯃꯈꯣꯟ ꯇꯥꯍꯜꯂꯛ ꯀꯅꯨꯀꯣ ꯅꯪꯒꯤ ꯈꯛꯇ ꯇꯥꯍꯜꯂꯛꯑꯣꯍꯦ
ꯑꯁ ꯈꯪꯗ ꯇꯥꯔꯗꯤ ꯈꯪꯗꯔꯦꯗꯤ ꯏꯄꯥꯥꯏ ꯂꯩꯇꯦ ꯅꯣꯡꯗ ꯇꯥꯏꯅꯔꯣꯏ
ꯗꯤ ꯅꯨꯡꯉꯥꯏꯔꯅꯤ
ꯍꯧꯖ ꯑ ꯑꯁ ꯐꯝꯃꯤꯗ ꯍꯦꯕꯔꯀ ꯋꯥꯔꯤ ꯏꯁꯅꯥꯕꯗꯤ ꯅꯨꯡꯉꯥꯏꯖꯥꯅꯤ ꯍꯧꯖꯤꯛ
ꯍꯣꯏ ꯑꯗꯣ ꯑꯗꯨꯒ ꯀꯔꯤ ꯅꯣꯡ ꯇꯥꯔꯒꯀꯣ ꯐꯣꯟꯗꯣ ꯕꯦꯇ꯭ꯔꯤ ꯌꯥꯎꯗ꯭ꯔꯗꯤ ꯑꯁ ꯃꯩꯒ ꯑꯃꯨꯛ ꯂꯥꯛꯇ꯭ꯔꯗꯤ ꯑꯁ ꯂꯩꯕꯗꯤ ꯌꯥꯝ ꯅꯨꯡꯉꯥꯏꯇꯕꯅꯦꯍꯦ
ꯑꯗꯨꯗꯤ ꯈꯤꯔꯦ ꯍꯦ ꯑꯗꯨꯒꯨꯝꯕꯗꯨ
ꯑꯗꯨꯒꯤ ꯑꯗꯨꯒꯤꯅꯤꯅꯦ ꯍꯧꯖꯤꯛ ꯑꯦꯛꯁꯇ꯭ꯔꯥ ꯊꯝꯃꯤꯁꯦ ꯄꯥꯎꯔꯗ
ꯑꯣ ꯂꯩꯕ꯭ꯔꯣ
ꯑ
ꯐꯔꯦ ꯐꯔꯩ ꯑꯩꯁꯨꯅꯦ ꯑꯩꯈꯣꯏ ꯗꯗꯥꯗꯤ ꯂꯩꯌꯦꯕ ꯑꯩꯗꯤ ꯂꯩꯇꯦꯕꯀꯣ
ꯎꯝ
ꯃꯥ ꯂꯩꯇꯕ ꯀꯥꯟꯗ ꯂꯣꯟ ꯂꯣꯟꯅ ꯇꯧꯕ ꯍꯥꯏꯩꯅ
ꯀꯩꯗꯧꯔꯒ ꯑꯗꯨꯝ ꯆꯠꯃꯤꯟꯅꯔꯁꯨ ꯌꯥꯔꯦ ꯀꯩꯁꯨ ꯀꯥꯏꯗꯣꯏꯅꯣ
ꯑꯥꯡꯒꯤꯗꯤ ꯎ ꯐꯣꯟꯗꯨꯁꯨ ꯐꯠꯇ꯭ꯔꯦ ꯍꯥꯏꯌꯦꯕ ꯕꯦꯇ꯭ꯔꯤ ꯌꯥꯝ ꯆꯥꯏ ꯍꯥꯏꯕꯀꯣ ꯃꯊꯟꯇ ꯃꯊꯟꯇꯁꯨ ꯑꯗꯨꯝ ꯊꯨꯅ ꯂꯣꯏꯕꯗꯣ ꯇꯧꯋꯦꯕ ꯑꯗꯨꯒꯤ ꯍꯥꯏꯕꯗ ꯄꯤꯗꯤ ꯄꯤꯌꯦꯗ ꯑꯗꯨꯏꯁꯨ
ꯏꯁꯥꯒꯤ ꯅꯠꯇꯕꯅꯤꯅ ꯑꯗꯨꯝ ꯑꯩ ꯑꯩꯈꯣꯏ ꯄꯥꯏꯅꯤꯡꯕ ꯃꯇꯝꯗ ꯄꯥꯏꯕ ꯐꯪꯗꯕꯗꯣ
ꯍꯣꯏ ꯑꯗꯨꯒꯤ ꯇꯧꯕꯅꯤꯗ
ꯏꯁꯥꯗ ꯂꯩꯇ꯭ꯔꯗꯤꯀꯣ ꯃꯤ ꯄꯥꯏ ꯀꯥꯟꯗ ꯀꯠꯂꯛꯄ ꯍꯥꯏꯇꯥꯔꯦ ꯂꯥꯏꯕꯗꯤ ꯉꯝꯗꯕ ꯂꯥꯏꯕꯨꯗꯤ ꯉꯝꯗꯤ ꯉꯝꯃꯤꯕ ꯏꯁꯥꯗ ꯂꯩꯅꯤꯡꯕ ꯐꯥꯎꯗꯦꯕ
ꯍꯣꯏ ꯍꯥꯏꯗꯤ ꯃꯩꯁꯨ ꯑꯩꯈꯣꯏꯗꯁꯨ ꯃꯩ ꯌꯥꯝ ꯅꯨꯡꯉꯥꯏꯈ꯭ꯔꯕꯅꯤ ꯑꯗꯨ ꯂ ꯪꯗꯕ ꯑꯗꯨꯒ ꯄꯩꯁꯥꯁꯨ ꯇꯥꯡꯕꯅꯗꯤ ꯐꯩꯗꯅꯀꯣ
ꯎꯝ
ꯊꯣꯛꯇꯕꯅꯤꯅ ꯌꯥꯝ ꯇꯥꯡꯕꯗꯨꯁꯨ ꯑꯃꯨꯛ ꯂꯩꯁꯟꯕꯁꯨ ꯑꯃꯨꯛ ꯄꯩꯁꯥ ꯅꯤꯅꯤꯡꯉꯥꯏꯁꯨ ꯈꯪꯗꯕ ꯑꯗꯨꯃꯥꯏꯅ ꯇꯧꯋꯦ ꯑꯩꯈꯣꯏꯁꯦ
ꯍꯪꯗꯦ ꯒ꯭ꯌꯥꯟ ꯇꯥꯗ꯭ꯔꯦ ꯃꯇꯝ ꯃꯇꯝ ꯃꯇꯝꯅ ꯂꯥꯛꯞꯄꯅꯤꯅ
ꯍꯣꯏ ꯄꯩꯁꯥ ꯊꯣꯛꯑꯗꯤ ꯂꯩꯔꯒ ꯂꯩꯔꯒ ꯊꯝꯕ ꯀꯩꯁꯨ ꯀꯥꯏꯗꯦꯗ ꯎꯝ
ꯎꯝ ꯊꯥ ꯑꯃꯗ ꯄꯩꯁꯥ ꯊꯣꯛꯇꯕꯅꯤꯅ ꯇꯥꯡ ꯇꯥꯕ ꯂꯧꯗꯣꯏꯗꯤ ꯀꯗꯥꯏꯗꯒꯤ ꯄꯩꯁꯥ ꯂꯧꯗꯣꯏꯅꯣ
ꯑꯗꯨꯅꯦ ꯑꯁ ꯑꯩꯈꯣꯏꯗꯤ ꯏꯁꯥ ꯅꯤꯃꯟꯗꯅ ꯏꯀꯥꯏꯕꯕꯨ ꯐꯥꯎꯔꯛꯑꯦꯅ
ꯑꯁ
ꯑꯩꯈꯣꯏ ꯑꯩꯈꯣꯏ ꯏꯃꯨꯡꯁꯤꯡꯗ ꯂꯣꯏꯔꯦ ꯑꯩ ꯑꯩꯁ ꯄꯩꯁꯥ ꯅꯤꯃꯜꯂꯦ ꯍꯥꯏꯌꯦꯕ
ꯎꯝ ꯎꯝ
ꯅꯪꯁꯨ ꯐꯣꯟ ꯇꯧꯔꯛꯄꯁꯦ ꯄꯩꯁꯥ ꯄꯩꯁꯥ ꯄꯩꯁꯥ ꯄꯩꯁꯥ ꯈꯛꯇꯅꯤꯅꯦ ꯐꯣꯟ ꯇꯧꯔꯛꯑꯦ ꯅꯪꯗꯤ ꯐꯣꯟ ꯇꯧꯔꯛꯀꯗ꯭ꯔꯣ ꯍꯥꯏ ꯑꯩꯕꯨ ꯐꯣꯟ ꯇꯧꯔ ꯀꯟꯅ ꯍꯥꯏꯌꯦ ꯐꯣꯟ ꯇꯧꯔꯛꯑꯗꯤ ꯀꯔꯤ ꯍꯥꯏꯒꯦ꯭ꯔꯥ ꯍꯥꯏꯗꯤꯦ ꯄꯩꯁꯥ ꯍꯛꯇꯅꯤꯌꯦꯦ ꯍꯥꯏꯌꯦ
ꯅꯣꯏꯗꯤ ꯀꯩꯅꯣ ꯇꯧꯕꯅꯤꯅ ꯈꯔ ꯅꯨꯡꯉꯥꯏꯔꯑꯝꯕꯅꯦ ꯍꯣꯏꯗꯗꯤ ꯏꯁꯁ ꯀꯥꯗ ꯀꯥꯗ ꯅꯤꯔꯅꯤ ꯅꯤꯁꯨ ꯂꯩꯇꯦ ꯍꯥꯏꯔꯦ
ꯑꯁ ꯅꯣꯏꯗꯤ ꯅꯁꯥ ꯅꯁꯥ ꯌꯥꯝ ꯍꯣꯠꯅꯕ ꯌꯥꯝ ꯀꯜꯂꯤꯗ ꯌꯥꯝ ꯐꯩꯗ ꯅꯣꯏ ꯅꯃꯥꯟ ꯅꯄꯥꯁꯨ ꯅꯣꯏꯗꯤ ꯍꯣꯠꯅꯕ ꯌꯥꯝ ꯀꯥꯟꯗ
ꯑꯁꯤ ꯀꯗꯥꯥꯏ ꯑꯗꯨꯅ ꯑꯩꯗꯤ ꯑꯗꯨꯃꯥꯏ ꯑꯁ ꯈꯪꯗꯦꯗ ꯌꯨꯝ ꯀꯩꯅꯣ ꯇꯧꯕꯅꯤꯅꯀꯣ ꯌꯥꯔꯦꯗ
ꯎꯝ
ꯏꯁꯥꯗ ꯐꯥꯎ ꯅꯤꯗꯤ ꯅꯤ ꯅꯤꯡꯕ ꯂꯩꯇꯕꯕꯨ ꯀꯃꯥꯏꯅ ꯇꯧꯔꯅꯤ ꯑꯗꯨꯒꯤꯅꯦ ꯍꯧꯖꯤꯛꯐꯥꯎ ꯏꯁꯥ ꯏꯁꯥ ꯑꯗꯨꯝ ꯇꯥꯜꯂꯒ ꯀꯩꯅꯣ ꯇꯧꯔꯤꯅꯦ
ꯍꯣꯏ ꯍꯣꯏ ꯍꯣꯏ ꯑꯗꯣ ꯑꯁ ꯒ꯭ꯌꯥꯟꯗꯤ ꯌꯥꯝ ꯇꯥꯔꯦ ꯑꯩꯈꯣꯏꯁꯦ ꯀꯣ ꯌꯥ ꯇꯥꯕꯒꯅꯦ ꯑꯗꯣ ꯂꯩꯇꯦ ꯈꯪꯉꯒ ꯑꯩꯈꯣꯏ ꯄꯥꯝꯕꯁꯤꯡꯗꯣ ꯅꯤꯕ ꯉꯝꯗ꯭ꯔꯤꯗꯣ ꯃꯤ ꯈꯔꯗꯤ ꯂꯩꯕꯅꯦꯕ ꯂꯩꯒꯦꯔꯥ ꯂꯩꯔꯣꯏꯦꯔꯥ ꯈꯪꯗꯦ ꯉꯝꯅꯕ ꯄꯤꯔꯛꯑꯣꯅ ꯍꯦꯛꯇ ꯇꯧꯔꯛꯄ ꯃꯤ ꯂꯩꯗꯅꯀꯣ ꯑꯩꯈꯣꯏꯗꯤ ꯑꯗꯨꯃꯥꯏꯅ ꯇꯧꯗꯦ ꯚꯥꯏ
ꯂꯩꯗ
ꯍꯣꯏ ꯑꯩꯈꯣꯏꯗꯤ ꯌꯥꯝ ꯐꯩꯗ ꯑꯗꯨꯒꯨꯝꯕꯗ ꯍꯥꯏꯔꯗꯤꯀꯣ
ꯎꯝ
ꯑꯁ ꯉꯁꯥꯏꯗꯤ ꯌꯥꯝ ꯁꯥꯔꯝꯕꯅꯦ ꯍꯧꯖꯤꯛꯇꯤ ꯑꯃꯨꯛ ꯅꯨꯡꯉꯥꯏ
ꯌꯨꯝ ꯂꯩꯕ꯭ꯔꯣ
ꯌꯨꯝꯗ ꯂꯩꯌꯦ ꯉꯁꯤ ꯆꯠꯊꯣꯛꯇꯦꯗ
ꯆꯊꯣꯛꯄ ꯆꯇ꯭ꯔ
ꯆꯠꯇꯦꯗ ꯅꯨꯡꯉꯥꯏꯖꯤꯡꯅꯦ ꯀꯩꯅꯣ ꯌꯨꯝꯗ ꯂꯩꯒꯗꯕꯅꯤ
ꯅꯣꯡꯃꯥꯏꯖꯤꯡ ꯅꯨꯃꯤꯠꯇꯗꯤ ꯀꯣꯏꯗꯕꯁ ꯅꯣꯏ ꯑ ꯑꯇꯩ ꯅꯨꯃꯤꯠꯇꯗꯤ ꯀꯣꯏꯅꯤꯡꯉꯣꯏ
ꯑꯁ ꯀꯣꯏꯅꯤꯡꯉꯤꯗ ꯅꯣꯡꯃꯥꯏꯖꯤꯡ ꯅꯨꯃꯤꯠꯇ ꯆꯠꯊꯣꯛꯄꯁꯦ ꯑꯩꯗꯤ ꯗꯥꯎ ꯌꯥꯒꯟꯗꯦꯕ
ꯑꯁ ꯏꯁꯥꯅ ꯑꯗꯨꯝ ꯊꯥꯖꯔ ꯂꯩꯗꯤ ꯌꯥꯔꯣꯏꯅ
ꯈꯨꯟꯗ ꯈꯛꯇꯅꯦ ꯆꯠꯊꯣꯛꯄ ꯌꯥꯕ
ꯌꯥꯔꯦ ꯌꯗ ꯂꯩꯐꯥꯎ ꯆꯠ ꯄꯨꯠꯇꯔꯒꯦ
ꯂꯩꯌꯦ ꯆꯠꯊꯣꯛꯏꯍꯦ ꯌꯨꯝꯗ ꯂꯩꯔꯗꯤ ꯀꯔꯤ ꯈꯪꯗꯅ ꯅꯪ
ꯎꯝ ꯈꯪꯗꯦꯅ ꯅꯣꯏ ꯃꯈꯥꯔꯣꯝ ꯉꯗ ꯑꯗꯨꯝ ꯀꯨꯆꯠ ꯆꯠꯂꯒ ꯂꯩꯌꯣ
ꯑꯩꯈꯣꯏ ꯃꯈꯥꯔꯣꯝꯗꯣ ꯂꯩꯁꯥꯕꯤꯁꯨ ꯑꯝꯇ ꯂꯩꯇꯕ ꯏꯊꯟꯇꯅꯦ
ꯑꯗꯨꯅꯦ ꯅꯊꯟꯇ ꯂꯩꯗꯤ ꯀꯃꯥꯏꯅ ꯂꯩꯗꯣꯏꯕ ꯀꯥꯔ ꯀ ꯃꯒ ꯇꯅ ꯑꯣ ꯅꯠꯇ꯭ꯔ ꯀꯗꯥꯏꯗꯒꯤ ꯅꯣꯏ ꯌꯨꯝꯗ ꯑꯗꯨꯝ ꯁꯨꯝ ꯁꯨꯝ ꯂꯩꯔꯦ ꯀꯗꯥꯏꯗ ꯌꯥꯗꯣꯏꯔꯣ
ꯂꯩꯇꯦꯗ ꯇꯤꯟꯅꯅꯤꯡꯉꯥꯏꯗꯣ ꯏꯃꯥꯟꯅꯕꯤꯁꯤꯡꯁꯨ ꯂꯩꯇꯦ ꯀꯗꯣ ꯍꯟꯗꯛꯇꯤ ꯂꯩꯔꯀꯥꯟꯗꯗꯤ ꯑꯁ ꯂꯥꯛꯏꯦꯗ ꯑꯩ ꯅꯣꯏ ꯃꯊꯛꯇꯒ ꯀꯥꯔꯒ ꯅꯣꯏ ꯌꯨꯝ ꯑꯃꯗꯒ ꯌꯥꯝ ꯂꯩꯔꯝꯕꯗꯣ ꯌꯥꯝ ꯄꯨꯜꯂꯝꯕꯗꯣ ꯃꯣꯏꯗ ꯈꯛꯇ ꯄꯨꯟꯕꯗꯣ ꯅꯣꯏ
ꯏꯁ ꯏꯁ ꯋꯥꯔꯤꯔꯤꯕꯤ
ꯁꯨꯝꯗ꯭ꯔꯣ ꯑꯋꯥꯔꯍꯤꯟꯅꯇꯦ
ꯈꯪꯗꯦ ꯑꯩꯗꯤ ꯈꯪꯗꯦ ꯅꯪ ꯀꯥꯔꯛꯄꯁꯦ ꯑꯩꯗꯤ ꯑꯩ ꯅꯪ ꯀꯨꯝꯁꯤꯒꯤ ꯀꯝ ꯊꯦꯡꯅꯔꯝꯝꯕꯅꯤꯕꯅꯤꯁꯦ ꯊꯦꯡꯅꯗꯤ ꯊꯦꯡꯅꯔꯕꯅꯦꯕ ꯌꯥꯝꯃ ꯃꯣꯏꯗ
ꯍꯣꯏ ꯏꯁ ꯈꯨꯟꯒꯤ ꯅꯨꯄꯤꯁꯤꯡ ꯊꯕꯛ ꯁꯨꯕ ꯌꯥꯝ ꯆꯠꯂꯤ ꯑꯗꯨꯗꯤ ꯑꯩ ꯑꯣꯏꯔ ꯃꯅꯤ ꯑꯩꯈꯣꯟꯗ ꯈꯔ ꯂꯥꯛꯏꯁꯦ
ꯈꯟ
ꯑꯩ ꯑꯣꯏꯔꯝꯃꯅꯤ ꯅꯪꯅ ꯎꯔꯤꯁꯦ ꯑꯇꯣꯞꯄꯗꯤ ꯎꯔꯝꯃꯣꯏꯅꯦ
ꯊꯕꯛ ꯊꯕꯛ ꯇꯧꯔꯤꯕ ꯊꯕꯛꯁꯨ ꯂꯩꯇ꯭ꯔꯒ
ꯁꯨꯕ ꯑꯣ ꯈꯨꯟꯗ ꯂꯥꯛꯇꯦꯗꯅ ꯃꯣꯏꯗꯤ ꯑꯩ ꯑꯩ ꯑꯣꯏꯔꯝꯃꯅꯤꯕ ꯈ ꯈꯔ ꯂꯥꯛꯏꯁꯦ